ꯍꯂꯣ
ꯇꯥꯕꯣ
ꯑꯥꯎ ꯇꯥꯏꯌꯦ
ꯉꯥꯏꯔꯤꯕꯣ
ꯍꯣꯏ ꯅꯨꯡꯉꯥꯏꯔꯤꯌꯦ
ꯀꯔꯤꯒꯤꯅꯣ ꯅꯨꯡꯉꯥꯏꯔꯤꯦ ꯍꯥꯏꯁꯤꯕꯣ
ꯐ
ꯅꯨꯡꯉꯥꯏꯕꯒꯤ ꯃꯔꯝ ꯍꯥꯏꯔꯛꯑꯣ
ꯃꯔꯝꯕꯨꯗꯤ ꯌꯥꯝ ꯂꯩꯌꯦꯗ ꯅꯨꯡꯉꯥꯏꯕꯒꯤ ꯐꯁꯦ
ꯑꯣ ꯍꯣꯏ ꯅꯝꯕꯔ ꯋꯥꯟꯗ ꯍꯥꯏꯔꯛꯑꯣ ꯀꯔꯤ ꯀꯔꯤ ꯃꯔꯝꯒꯤꯗꯣ ꯅꯨꯡꯉꯥꯏꯔꯤꯗꯣ ꯍꯥꯏꯔꯛꯑꯣ ꯑꯩ ꯑꯩꯉꯣꯟꯗꯁꯨ ꯍꯪꯉꯛꯑꯣ ꯑꯩꯁꯨ ꯍꯥꯏꯔꯛꯀꯦꯕ
ꯅꯨꯡꯉꯥꯏꯕꯒꯤ ꯅꯨꯡꯉꯥꯏꯕꯒꯤ ꯃꯔꯝꯁꯦ
ꯎꯝ
ꯉꯁꯤ ꯅꯨꯡꯉꯥꯏꯕꯒꯤ ꯃꯔꯝꯁꯦ ꯍꯥꯏꯕꯤꯒꯦ
ꯉꯁꯤꯒꯤ ꯑꯍꯥꯟ ꯑꯣꯏ ꯍꯥꯏꯔꯥꯎꯑꯣ
ꯗ꯭ꯔꯦꯁ ꯐꯖꯕ ꯐꯪꯕ
ꯑꯥ
ꯑꯗꯨꯒ ꯅꯨꯃꯤꯠ ꯐꯕ ꯐꯪꯕ ꯑꯗꯨꯒ ꯑꯁ ꯌꯥꯝꯅꯇ ꯑꯩꯗꯤ ꯆꯥꯛ ꯌꯦꯟꯁꯥꯡ ꯍꯥꯎꯕ
ꯑꯣ ꯃꯠꯇ ꯂꯩꯗꯤ
ꯑꯗꯨ ꯈꯛꯇꯪꯅꯤ ꯑꯩꯒꯤꯗꯤ ꯅꯪꯒꯤꯗꯤ
ꯑꯩ ꯑꯩꯁꯦ ꯍꯥꯏꯔꯛꯑꯔꯣ
ꯍꯣꯏ
ꯅꯨꯄꯤ ꯃꯌꯥꯝ ꯀꯣꯜ ꯇꯧꯕ ꯐꯪꯉꯦꯗꯅ
ꯑꯁ ꯇꯂꯦ
ꯀ‌ꯣꯜ ꯂꯩꯁꯥꯕꯤ ꯃꯌꯥꯝꯅ ꯀꯣꯜ ꯀꯣꯜ ꯇꯧꯕꯗ ꯄꯩꯁꯥꯁꯨ ꯗꯃꯥ ꯐꯪꯉꯦꯗꯅ ꯑꯗꯨ ꯍꯔꯥꯎꯕ ꯂꯩꯇ꯭ꯔꯦꯍꯦ ꯑꯩꯗꯤ
ꯑꯁ ꯌꯥꯝ ꯐꯪꯈ꯭ꯔꯕ ꯃꯥꯜꯂꯦꯍꯦ ꯋꯥꯔꯤꯁꯤꯗꯤ
ꯌꯥꯅꯤ ꯇꯝꯐꯝꯕꯨ ꯊꯝꯐꯝꯕꯨ ꯂꯩꯇ꯭ꯔꯦ ꯃꯣꯟ ꯁꯥꯔꯒ ꯂꯩꯔꯦ ꯍꯧꯖꯤꯛ ꯄꯩꯁꯥ ꯃꯊꯛꯇꯅꯤ ꯍꯤꯞꯄꯜꯂꯤꯁꯦ ꯂꯩꯖꯦ
ꯑꯩꯈꯣꯏꯁꯨ ꯊꯥꯔꯛꯑꯣ ꯂꯥꯡꯛꯑꯣ ꯀꯩꯁꯨ
ꯃꯤꯅ ꯈꯨꯟ ꯈꯨꯟꯒꯤ ꯈꯨꯟ ꯀꯨꯟ ꯃꯅꯥ ꯍꯥꯟꯒꯅꯤ
ꯑꯁ ꯈꯨꯟꯗꯅꯕ ꯃꯅꯥꯛꯇ ꯑꯗꯨꯝ ꯂꯦꯞꯔꯒ ꯂꯩꯒꯦꯕ ꯍ ꯂ ꯔꯗꯤ ꯂꯥꯎꯅꯤꯡꯉꯥꯏ
ꯑꯣ ꯑꯣ ꯑꯣ ꯆꯀꯣ
ꯑ
ꯍꯣꯔꯦꯟ ꯍꯣꯔꯦꯟ
ꯍꯣꯏ ꯂꯥꯡꯂꯝꯝꯗꯥꯏꯗ ꯍꯥꯏꯔꯛꯑꯣ
ꯄꯨꯡ ꯀꯌꯥꯗ ꯇꯨꯡꯒꯅꯤ ꯅꯪꯗꯤ
ꯑꯥꯏ ꯍꯖ ꯑꯦ ꯏꯂꯚꯦꯟ ꯊꯥꯔꯇꯤ ꯋꯥꯟ ꯑꯁ ꯈꯪꯗꯦꯅꯦ ꯕꯜꯁꯨ ꯉꯁꯤ ꯌꯦꯡꯅꯤꯡꯕ ꯂꯩꯇꯦ ꯄꯨꯡ ꯑꯃ ꯑꯅꯤꯒꯨꯝꯕ ꯇꯥꯔꯗꯤ ꯇꯨꯝꯃꯅꯤ
ꯑꯁ ꯇꯥꯏꯃꯤꯡꯁ ꯀꯅꯥꯅ ꯃꯥꯟꯅꯍꯟꯕꯅꯣ ꯑꯩ ꯈꯪꯒꯦꯗ
ꯅꯪꯗꯤ ꯄꯨꯡ ꯀꯌꯥ ꯇꯨꯝꯅꯕ꯭ꯔꯣ
ꯑꯗꯨꯗꯅꯦ ꯑꯩꯅ ꯀꯅꯥꯅ ꯃꯥꯅꯍꯟꯕꯅꯣ ꯍꯥꯏꯕꯗꯣ
ꯑꯁ ꯇꯜ ꯍꯗꯤ ꯏꯅ ꯑꯃꯖꯔꯅꯦ ꯃꯅꯤꯁꯦ
ꯑꯅꯤ ꯃꯈꯥꯏꯗꯗ ꯑꯩ ꯇꯨꯝꯃꯤꯕ
ꯑꯥ
ꯑꯅꯤ ꯑꯅꯤꯃꯛ ꯐꯥꯏꯗꯣꯏꯗ
ꯎꯥ ꯊꯦꯡꯉ ꯇꯨꯝꯃꯁꯦ ꯍꯛꯆꯥꯡ ꯐꯠꯇꯕꯅꯤꯀꯣ
ꯐꯠꯇꯦ ꯍꯥꯏꯕꯗꯨ ꯈꯪꯉꯦ ꯑꯗꯨꯕꯨ ꯀꯅꯥꯅ ꯊꯤꯡꯅꯤꯉꯥꯏ ꯃꯤꯡꯁꯨ ꯂꯩꯇꯦ
ꯀꯅꯥꯅ ꯐ ꯀꯅꯥꯅ ꯐꯠꯇꯕ ꯀꯅꯥꯅ ꯐꯠꯇꯕꯗꯣ ꯇꯥꯝꯃꯣ ꯍꯥꯏꯒꯦ ꯑꯗꯨꯗꯤ
ꯎ ꯌꯥꯝ ꯐꯠꯇꯕꯗꯤ ꯅꯠꯇꯦ ꯊꯦꯡꯅ ꯇꯣꯝꯃꯒ ꯊꯦꯡꯅ ꯍꯧꯒꯠꯂꯁꯤ ꯀꯩꯝ ꯀꯥꯏꯗꯦꯗꯅ
ꯑ ꯑꯗꯨꯅꯤꯅꯦ ꯈ꯭ꯋꯥꯏꯗꯒꯤ ꯐꯠꯇꯕꯁꯦ
ꯑ
ꯉꯟꯅ ꯇꯨꯝꯃꯣ ꯉꯟꯅ ꯍꯧꯒꯠꯂꯣ ꯍꯥꯏꯕꯗꯨꯅꯤꯅꯦ
ꯑ ꯇꯨꯝꯕꯩ ꯃꯇꯝ ꯀꯣ ꯅꯣꯡꯃꯗ ꯄꯨꯡ ꯇꯔꯦꯠ ꯇꯔꯦꯠ ꯁꯚꯦꯟ ꯑꯋꯥꯔꯁ ꯌꯥꯝꯃꯕꯗꯀꯣ ꯁꯚꯦꯟ ꯑꯥꯋꯥꯔꯁꯇꯤ ꯑꯗꯨꯝ ꯇꯨꯝꯃꯦꯕ ꯍꯧ
ꯑꯗꯨꯕꯨ ꯃꯤꯁꯦ ꯄꯨꯡ ꯄꯨꯡ ꯑꯦꯂꯚꯦꯟꯒꯨꯝꯕ ꯇꯥꯗ꯭ꯔꯤꯉꯩꯗ ꯇꯨꯝꯕꯅ ꯍꯛꯆꯥꯡ ꯐꯩꯌꯦ ꯍꯥꯏ
ꯑ ꯀꯅꯥꯅ ꯍꯥꯏꯅꯣ
ꯃꯤꯅ ꯍꯥꯏꯅꯅ ꯑꯍꯟꯁꯤꯡꯅ
ꯂꯄꯥꯅ ꯍꯥꯏꯕꯣ ꯂꯄꯨꯅ ꯍꯥꯏꯕꯨ ꯅꯕꯣꯛꯅ ꯍꯥꯏꯕꯨ
ꯄꯨꯡꯅꯁꯨ ꯍꯥꯏꯗꯦ ꯑꯕꯣꯛꯅꯁꯨ ꯍꯥꯏꯌꯦ ꯃꯤ ꯑꯁꯨꯝ ꯋꯥꯔꯤ ꯁꯥꯔ ꯂꯩꯕꯗ ꯍꯥꯏꯕ ꯋꯥꯗ
ꯑꯣ ꯁꯥꯎ ꯍꯥꯜꯂꯨꯔꯣ ꯅꯨꯝ ꯁꯥꯎꯕ ꯍꯩꯕ꯭ꯔꯣ
ꯁꯥꯕꯕꯨꯗꯤ ꯀꯅꯥꯥꯟ ꯁꯥꯎꯕꯕꯨꯗꯤ ꯀꯅꯥ ꯍꯩꯇꯕ ꯂꯩ ꯂꯣꯏ ꯍꯔꯤꯅ
ꯍꯥꯎ ꯋꯥꯍꯩꯗꯦ ꯑꯁꯦꯡꯕ
ꯑꯩꯗꯤ ꯁꯦꯡꯕꯒꯤ ꯁꯥꯋꯟꯕꯅꯦ ꯑꯩꯗꯤ ꯀꯣ ꯃꯤꯅ ꯐꯥꯒꯤ ꯇꯧꯔ ꯂꯩꯔꯁꯨ ꯑꯩꯗꯤ ꯗꯤ ꯁꯥꯎꯔꯤꯃꯨ ꯃꯠꯇ ꯁꯥꯎꯔꯦ
ꯐꯥꯒꯤ ꯉꯥꯛꯇꯗꯤ ꯀꯣꯅ ꯍꯥꯏꯔꯤꯁꯦ ꯅꯪ ꯅꯪ ꯁꯥꯎꯔꯛꯑꯗꯤ ꯑꯩ ꯕꯦꯔꯥ ꯀꯥꯅꯤꯍꯦ
ꯅꯪꯗꯤ ꯆꯥꯛ ꯆꯥꯔꯕ ꯅꯠꯇ꯭ꯔꯣ
ꯆꯥꯛ ꯆꯥꯔꯦ
ꯀꯩ ꯏꯟꯁꯥꯡ ꯆꯥꯕ꯭ꯔꯥ
ꯃꯦꯁꯤꯁꯦ ꯎꯁꯣꯏ ꯌꯨꯝꯗꯒꯤꯩ ꯊꯥꯔꯛꯄ ꯎꯁꯣꯏ ꯑꯃ ꯎꯁꯣꯏꯒ ꯑꯣꯛꯁꯥꯏ ꯄꯨꯟꯁꯜꯂꯒ ꯆꯥꯏꯑ
ꯑꯁ ꯎꯁꯣꯏꯒ ꯑꯣꯛꯁꯥꯗꯤ ꯈ꯭ꯋꯥꯛꯇꯤꯒꯤ ꯍꯕꯅꯤꯅꯦ
ꯏꯁ ꯈꯪꯅꯤ ꯈꯪꯉꯍꯦ ꯅꯪꯁꯨ ꯑꯩꯗꯤ ꯍꯥꯎꯗꯦ ꯍꯩꯒꯗꯦ ꯍꯥꯎꯗꯦ
ꯍꯒ
ꯑꯁꯤꯅꯤ ꯑꯇꯩꯅꯗꯤ ꯂꯣꯏ ꯂꯣꯏꯅ ꯍꯥꯎꯋꯦ ꯍꯥꯏꯅꯩ
ꯑꯩꯗꯤ ꯎꯁꯣꯏꯗꯣ ꯎꯁꯣꯏ ꯍꯥꯞꯄꯅꯤ ꯎꯁꯣꯏꯗ ꯀꯣꯀꯥꯔꯗ ꯀꯥꯝꯃꯅꯤ ꯇꯥꯝꯕꯗꯨꯔꯒ ꯉꯥꯏꯍꯥꯛ ꯏꯪꯍꯜꯂꯅꯤ ꯄꯤꯛ ꯄꯦꯛꯅ ꯁꯣꯏꯔꯅꯤ ꯑꯗꯨꯒ ꯃꯣꯔꯣꯛ ꯐ꯭ꯔꯦꯁ ꯐ꯭ꯔꯦꯁꯅꯦ ꯑꯗꯨꯒ ꯍꯪꯒꯥꯝꯃꯤ ꯍꯥꯞꯄꯒ ꯇꯣꯠꯇ ꯑꯁ ꯈꯣꯍꯥꯎ ꯃꯅꯦ ꯀꯔꯤꯁꯨ ꯍꯥꯏꯅꯤꯡꯉꯥꯏ ꯂꯩꯇꯦ ꯑꯗꯨꯗꯤ ꯍꯣꯏꯅꯁꯦ ꯍ ꯇꯦꯛ ꯂꯩꯥꯏꯔꯤꯁꯨ ꯈꯪꯉꯔꯣꯏ ꯍꯥꯏꯕꯗꯨꯅꯤ
ꯃꯤꯅ ꯆꯤꯛꯂꯛꯑꯗꯤ ꯈꯪꯒꯅꯦꯕ ꯑꯩꯈꯣꯏꯏꯅ ꯆꯤꯛꯑꯗꯤ ꯈꯪꯉꯔꯣꯏ
ꯈꯪꯉꯔꯣꯏ ꯑꯩ ꯑꯗꯨꯝ ꯇꯥꯟꯅꯗꯤꯦ
ꯖꯥꯠ ꯖꯥꯠꯅꯦꯍꯦ ꯃꯤꯁꯤꯡꯁꯦ
ꯍꯣꯏ
ꯀꯩꯒꯤꯗꯤ ꯍꯥꯎꯗꯕ
ꯍꯥꯎꯔꯝꯒꯅꯤꯗ ꯌꯥꯝ ꯆꯥꯔꯝꯒꯅꯤꯗ
ꯄꯣꯈꯥꯝ ꯑꯍꯣꯡꯈꯥ ꯇꯥꯕꯣ
ꯄꯨꯈꯝ ꯑꯍꯨꯝ ꯈꯛꯇ ꯆꯥꯗꯕ
ꯑꯩꯁ ꯅꯪ ꯆꯥꯛ ꯌꯥꯝ ꯆꯥꯕꯒꯤ ꯑꯣꯏꯔꯝꯅꯦꯕ ꯇꯨꯝꯕꯁꯨ ꯌꯥꯗꯕꯗꯣ
ꯈꯪꯗꯦ ꯑꯗꯨꯒꯤ ꯑꯣꯏꯖꯅ
ꯅꯣꯏ ꯌꯨꯝꯗꯗꯤ ꯃꯦꯡꯒꯣ ꯄꯥꯟꯕꯥ꯭ꯔꯣ
ꯑꯁ ꯃꯦꯨꯗꯤꯍꯔ ꯑꯗꯨꯅꯣ ꯀꯣꯏꯁ ꯃꯅꯤ ꯏ ꯋꯥꯗ ꯃꯦꯡꯒꯣ ꯆꯥꯅꯤꯅꯦ ꯑꯩꯈꯣꯏ ꯌꯨꯝꯗ ꯂꯥꯛꯑꯣ
ꯑꯁ ꯅꯣꯏꯗꯤꯗꯗꯤ ꯃꯦꯡꯒꯣ ꯆꯥꯕ ꯄꯦꯜꯂꯝ ꯃꯦꯡꯒꯣ ꯆꯥꯕ ꯄꯦꯜꯂꯝꯃꯅꯤꯅꯦ
ꯃꯐꯝꯗꯤ ꯀꯣꯟꯅ ꯇꯥꯛꯄꯤꯒꯦ
ꯍꯣꯏ ꯑꯩꯈꯣꯏꯗꯤ ꯄꯥꯏ ꯂꯩꯇꯦ ꯂꯩꯕ ꯂꯩꯔꯒ ꯆꯥꯕ ꯅꯠꯇꯅ
ꯑꯩꯅ ꯆꯥꯕ ꯃꯇꯝꯗ ꯍꯩꯅꯧ ꯃꯇꯝꯅꯤꯅꯦ ꯍꯧꯖꯤꯛ ꯁꯥꯏ
ꯂꯩꯗꯨꯗꯤ ꯎꯄꯥꯏ ꯂꯩꯇ꯭ꯔꯦ ꯆꯥꯅꯤꯡꯕꯗꯣ ꯅꯣꯡ ꯆꯨꯕ꯭ꯔꯣ ꯅꯣꯏꯗꯤ
ꯆꯨꯗꯦ ꯅꯣꯡꯗꯤ ꯃꯥꯡꯉꯝꯒꯅꯤ ꯑꯩ ꯃꯄꯥꯟ ꯊꯣꯛꯇꯦ
ꯎꯝ
ꯁꯤꯅꯦꯃꯥ ꯗ꯭ꯔꯃꯥꯒꯨꯝꯕ ꯌꯦꯡꯗꯣ ꯅꯪꯗꯤ
ꯌꯦꯡꯉꯦ ꯍꯧꯖꯤꯛꯀꯥꯟꯅ ꯈꯔ ꯌꯦꯡꯗꯕꯩ ꯋꯥꯅꯦ ꯊꯕꯥꯛ ꯆꯤꯟꯕꯒ
ꯃꯥꯅ ꯆꯞ ꯃꯥꯟꯅꯩ ꯑꯩꯈꯣꯏꯁꯨ ꯑꯩꯗꯤ ꯄꯨꯡ ꯀꯌꯥꯗ ꯃꯨꯚꯤ ꯌꯦꯡꯗꯗꯤꯦ ꯑꯩ ꯇꯨꯝꯗꯦ ꯃꯨꯕꯤ ꯌꯦꯉꯥ ꯑꯗꯨꯝ ꯇꯨꯝꯕꯅꯦ ꯑꯩꯗꯤ ꯨꯃꯨꯚꯤ ꯅꯗꯤ ꯃꯨꯚꯤ ꯌꯦꯡꯗ꯭ꯔꯗꯤ ꯀꯔꯤ ꯇꯧꯔꯤ ꯍꯥꯏ ꯈꯪꯕ꯭ꯔꯥ ꯅꯣꯡꯆꯨꯒꯤ ꯃꯣꯟꯗꯣ ꯇꯥꯔꯒꯀꯣ ꯇꯨꯝꯕꯅꯤ ꯍꯦꯠ ꯐꯣꯐꯣꯅ ꯍꯥꯄꯒ
ꯑꯁ ꯑꯗꯨꯗꯤ ꯏꯕꯥꯅꯤ ꯃꯥꯟꯅꯒꯦ ꯃꯥꯟꯅꯒꯦ ꯇꯧꯔꯦꯍꯦ
ꯎ
ꯑꯩꯁꯨ ꯁꯨꯃꯥꯏꯅ ꯇꯧꯋꯦ ꯑꯩꯁꯨ ꯀꯣ ꯅꯣꯡ ꯇꯥꯕꯤ ꯃꯈꯣꯏ ꯃꯥ ꯃ꯭ꯌꯨꯖꯤꯛ ꯑꯃ ꯂꯩꯅꯀꯣ
ꯎꯝ
ꯑꯗꯨꯒꯤ ꯃꯈꯣꯟꯗ ꯑꯩꯁꯨ ꯇꯥꯔꯦ ꯍꯦꯛ ꯇꯨꯝꯃꯦ ꯑꯩꯁꯨ ꯑꯩꯗꯤ ꯇꯨꯝꯕ ꯅꯨꯡꯉꯥꯏꯌꯦꯕ ꯑꯗꯨꯒꯤ ꯃ꯭ꯌꯨꯖꯤꯛꯇꯣ
ꯍꯝ ꯑꯗꯨꯒ ꯑꯗꯨ ꯑꯗꯨ ꯅꯠꯇ꯭ꯔꯗꯤ ꯑꯃ ꯂꯩꯕꯅꯦ ꯑꯄꯨꯟꯕꯒꯤ ꯂꯧꯁꯤꯡꯒꯤ ꯋꯥꯔꯤ ꯑꯃ ꯂꯩꯕꯅꯦꯕꯀꯣ ꯊꯥꯏꯅ ꯀꯦ ꯋꯥꯔꯤꯁꯤ ꯑꯗ ꯇꯥꯒ ꯇꯨꯝꯅꯦ
ꯋꯥꯔꯤꯒꯨꯝꯕ ꯇꯥꯔꯒ ꯇꯨꯝꯕꯁꯨ ꯅꯨꯡꯉꯥꯏ ꯑꯗꯨꯒꯨꯝꯕ ꯃ꯭ꯌꯨꯖꯤꯛ ꯇꯥꯔꯒ ꯇꯨꯝꯕꯁꯨ ꯅꯨꯡꯉꯥꯏ ꯑꯗꯨꯒ ꯑꯩꯗꯤ ꯏꯁꯩꯒꯨꯝꯕ ꯍꯣꯡꯅꯒ ꯇꯨꯝꯃꯗꯤ ꯑꯩꯗꯤ ꯑꯩꯕꯨꯗꯤ ꯌꯥꯝꯅ ꯋꯥꯏ ꯆꯤꯟꯍꯟꯕ ꯑꯩꯕꯨ ꯌꯥꯝꯅ ꯀꯩꯅ ꯇꯧꯍꯜꯂꯦꯕ ꯏꯁꯩꯒꯨꯝꯕꯗꯤ ꯑꯩ ꯇꯥꯅꯤꯡꯗꯦ ꯇꯨꯝꯕ ꯀꯥꯟꯗꯦ
ꯑꯩꯁꯨ ꯏꯁꯩ ꯇꯥꯗ꯭ꯔꯦ ꯐꯖ ꯇꯅꯦ
ꯎꯝ
ꯍꯥꯟꯅꯗꯤ ꯏꯁꯩꯒ ꯇꯥꯔꯒ ꯇꯨꯝꯃꯅꯦ ꯍꯧꯖꯤꯛꯇꯅꯤ ꯑꯗꯨ ꯇꯧꯗ꯭ꯔꯦ ꯑꯗꯨ ꯀꯔꯤ ꯃꯊꯦꯜ ꯇꯧꯔꯥꯕ ꯉꯁꯤ
ꯑꯩꯁ ꯉꯁꯤ ꯉꯥꯁꯨ ꯊꯣꯡꯉꯤ ꯑꯂꯨ ꯐ꯭ꯔꯥꯏꯁꯨ ꯇꯧꯋꯤ ꯔꯨꯝꯕꯁꯨ ꯇꯧꯏ ꯑꯁ
ꯐꯣꯟ ꯇꯧꯔꯤꯉꯩꯗꯨꯗꯤ ꯀꯔꯤꯝ ꯆꯥꯒꯅꯣꯗ ꯅꯪꯁꯨ ꯑꯅꯃ ꯆꯥꯕ ꯃ ꯂꯩꯗ ꯐꯖꯅ ꯒ꯭ꯌꯥꯟ ꯇꯥꯅ ꯋꯥꯔꯤ ꯁꯥꯟꯅꯁꯦ
ꯑꯩꯅ ꯃꯦꯡꯒꯣ ꯆꯥꯔ ꯂꯩꯕꯅꯤꯅ
ꯅꯨꯡꯁꯤ ꯅꯨꯡꯁꯤꯕ ꯋꯥꯔꯤ ꯁꯥꯔꯛꯑꯣ ꯀꯩꯅꯣ
ꯅꯪ ꯍꯥꯟꯅ ꯁꯥꯔꯛꯑꯣ ꯅꯨꯄꯥꯅꯍꯥꯟ ꯁꯥꯔꯛꯀꯗꯕꯅꯤꯅꯦ
ꯅꯪ ꯀꯌꯥꯃꯣ ꯋꯥꯡꯦ
ꯑꯩꯈꯣꯏꯗꯤ ꯋꯥꯡꯗꯨꯗ ꯐꯥꯏꯚ ꯄꯣꯏꯟ ꯋꯥꯟ ꯈꯛꯇꯪꯅꯤꯗ ꯑꯩꯈꯣꯏꯗꯤ
ꯌꯥꯝ ꯋꯥꯉꯦ ꯑꯩꯗꯤ ꯋꯥꯁꯅꯦ
ꯑꯁ ꯅꯪꯗꯤ ꯀꯌꯥꯔꯣ
ꯑꯩꯠꯇꯤ ꯊ꯭ꯔꯤ ꯄꯣꯏꯟ ꯐꯣꯔ
ꯁꯦꯟ ꯌꯦꯗ ꯑꯗꯨꯗꯤ ꯑꯉꯥꯡ ꯃꯆꯥꯅꯤꯅꯦ ꯑꯉꯥꯡ ꯑꯉꯥꯡ ꯌꯥꯝꯅ ꯃꯆꯥ ꯑꯣꯏꯕ ꯑꯣꯏ ꯑꯣꯏꯕ ꯃꯤ ꯑꯣꯏꯕꯅꯤ ꯑꯗꯨꯗꯤ
ꯆꯍꯤꯗꯤ ꯀꯨꯟꯊ꯭ꯔꯥ ꯁꯨꯗꯧꯣꯔꯦ
ꯊꯨꯔꯝꯈꯤꯔꯣꯏꯗ
ꯌꯧ ꯌꯧꯒꯗꯕ ꯍꯥ ꯍꯥ ꯊꯥ ꯑꯍꯨꯝ ꯃꯔꯤ ꯈꯛꯇ ꯉꯥꯏꯔꯦ
ꯍꯣꯏ ꯁꯨꯃꯥꯏꯅ ꯇꯧꯔꯒ ꯍꯣꯏ
ꯏ ꯄꯦꯔ ꯑꯣꯏꯔꯣ
ꯊꯥꯔꯇꯤ ꯐꯥꯎꯒꯨꯝꯕ ꯁꯨꯔꯗꯤ ꯑꯩꯈꯣꯏꯗꯤ ꯐꯤꯐꯇꯤ ꯁꯨꯔꯦ ꯑꯩꯈꯣꯏꯗꯤ
ꯀꯔꯤ ꯃꯔꯝꯒꯤꯦ
ꯅꯣꯏ ꯐꯥꯎ ꯑꯍꯟ ꯑꯣꯏꯔꯦ ꯍꯥꯏꯔꯗꯤ ꯑꯩꯈꯣꯏꯗꯤ ꯌꯥꯝ ꯑꯍꯟ ꯑꯣꯏꯈ꯭ꯔꯦ ꯍꯥꯏꯕꯗ
ꯑꯗꯨ ꯀꯔꯤ ꯃꯔꯝꯒꯤꯅꯣ ꯍꯥꯏꯕ ꯀꯔꯤ ꯃꯇꯥꯡꯒꯤ ꯍꯥꯏꯔꯛꯄꯅꯣ
ꯅꯪꯅ ꯆꯍꯤ ꯑꯨꯃꯥꯏꯅ ꯇꯧꯈ꯭ꯔꯦ ꯑꯍꯟ ꯑꯣꯏꯈ꯭ꯔꯦ ꯍꯥꯏꯕꯗꯨꯗ ꯅꯣꯏ ꯐꯥꯎ ꯑꯍꯟ ꯑꯣꯏꯔꯦ ꯍꯥꯏꯔꯤ ꯑꯩꯈꯣꯏꯗꯤ ꯌꯥꯝ ꯑꯍꯟ ꯑꯣꯏꯈ꯭ꯔꯦ ꯍꯥꯏꯕꯅꯦ ꯑꯗꯨꯒꯤ ꯃꯇꯥꯡꯗ ꯁꯨꯝ ꯍꯥꯏꯕꯅꯤ
ꯑꯩ ꯒ꯭ꯌꯥꯟ ꯇꯥꯗꯦ ꯍꯧꯖꯤꯛꯐꯥꯎꯀꯣ
ꯑꯁ ꯅꯪ ꯇꯣꯅ ꯗꯗꯥꯏꯔꯅ ꯈꯜꯂ ꯇꯃ ꯑꯗꯨꯒ ꯅꯨꯡꯗꯥꯡꯗ ꯁꯨ ꯈꯜꯂꯒ ꯊꯣꯛꯇ꯭ꯔꯗꯤ ꯍꯌꯦꯡ ꯍꯌꯦꯡꯁ ꯑꯗꯨꯝ ꯈꯜꯂꯒ ꯂꯩꯔꯣ
ꯃꯁꯥ ꯋꯥꯡ ꯆꯥꯎꯋꯦ ꯑꯩꯅ ꯅꯦꯝꯃꯦ ꯍꯥꯏꯕꯗꯒꯤ ꯅꯪꯒꯤ ꯍꯥꯏꯔꯛꯄ ꯃꯥꯂꯦꯗ
ꯅꯠꯇ ꯍꯦ ꯏ ꯅꯠꯇ ꯍ
ꯗꯥꯡ ꯀꯅꯥꯅ ꯊꯣꯡꯕ꯭ꯔꯣ ꯅꯣꯏꯗꯤ ꯉꯁꯤ ꯅ ꯅꯪꯅ ꯊꯣꯡꯕ꯭ꯔꯣ ꯀꯅꯥꯅ ꯊꯣꯡꯕ꯭ꯔꯣ
ꯃꯩ ꯊꯣꯡꯃ ꯍꯥꯏꯩꯗꯦ ꯑꯩꯗꯤ ꯊꯣꯡ ꯍꯥꯏ ꯏ ꯆꯥꯟꯅ ꯄꯤ ꯐ ꯂꯩ
ꯅꯪ ꯌꯦꯟꯖꯥꯡ ꯊꯣꯡꯕ ꯍꯩꯇꯦ
ꯑꯇ
ꯇꯝꯅꯗꯝꯅꯤꯅꯦ